ꯍꯂꯣ
ꯀꯩꯗꯧꯔ ꯅ
ꯑꯗꯨꯝ ꯐꯝꯃꯝꯕꯅꯦ ꯅꯪꯗꯤ
ꯑꯦ ꯅꯅꯨꯡ ꯁꯥ ꯁꯥꯕꯅꯤꯅ ꯏꯕ ꯟꯗ ꯆꯠꯂ ꯇ
ꯀꯥꯏꯗ ꯆꯠꯀꯦ ꯇꯧꯔꯝ ꯃꯤꯅꯣ ꯀꯣꯏꯕ ꯎ ꯐꯩꯅꯦ ꯀꯣꯏ ꯀꯣꯏꯒꯗꯕꯅꯦ
ꯌꯥꯝ ꯁꯔꯦ ꯁꯤꯗꯤ ꯑꯁ ꯂꯣꯏꯔꯦ ꯃꯤ ꯁꯤꯒꯦ ꯇꯧꯔꯦ ꯅꯍꯥꯟꯋꯥꯔꯗꯤ ꯃꯨꯟꯗꯨꯅ ꯁꯤꯗꯤ ꯆꯥꯕ ꯌꯥꯔꯅꯤ
ꯑꯩꯁꯨ ꯀꯣꯏꯕ ꯆꯠꯂꯨꯕꯅꯤ
ꯑꯣ
ꯍꯦꯜꯂꯣ ꯇꯥꯏ ꯌꯦ
ꯀꯃꯥꯏ ꯀꯃꯥꯏꯅ ꯇꯧꯅꯔꯤꯒꯦ ꯍꯧꯖꯤꯛꯀꯥꯟꯗꯤ
ꯀꯩꯕꯕꯥꯥꯏ
ꯀꯩꯀꯩ ꯇꯧꯅꯔꯤꯔꯤꯅꯣ ꯅꯣꯏꯗꯤ
ꯑꯩ ꯁꯨꯝ ꯐꯝꯃꯝꯕꯅꯤ ꯅꯪ ꯇꯧꯔ ꯀꯣꯏꯕ ꯀꯣꯏꯕ ꯆꯠꯂꯤꯕ ꯑꯥ
ꯑ ꯀꯣꯏꯕ ꯆꯠꯅꯤ ꯑꯩꯗꯤ ꯊꯥꯟꯗꯅꯦ ꯅꯪꯗꯤ ꯅꯨꯄꯤꯒ ꯆꯠꯃꯤꯟꯅꯒꯅꯦ
ꯑꯩꯁ ꯚꯥꯏ ꯇꯥꯎꯋꯦ ꯅꯨꯄꯤ ꯂꯩꯇꯦ ꯅꯨꯄꯤ ꯁꯤꯟꯕꯤ ꯁꯤꯟꯕꯤꯔꯑꯣꯗꯅ ꯅꯪꯅ ꯍꯥꯏꯣꯏꯗꯤ ꯂꯩ ꯑꯁꯦꯡꯕꯅꯦ ꯂꯩꯖꯗꯦ
ꯂꯩꯔꯝꯅꯤ ꯍꯦ
ꯑꯁꯦꯡꯕ ꯑꯁꯦꯡ ꯄꯥꯈꯪꯅ ꯑꯁꯦꯡꯕ ꯂꯩ ꯑꯩꯗꯤ ꯁꯥꯟꯅꯕ ꯈꯣꯠꯄ ꯆꯠꯄꯅꯤꯅ ꯅꯨꯄꯤꯒꯤ ꯍꯥꯏꯗꯤ ꯀꯩꯅꯣꯝ ꯇꯧꯗꯦ ꯇꯁꯦꯡꯅ ꯊꯝꯗꯦ ꯍꯥꯟꯅꯕꯨꯗꯤ ꯂꯩꯔꯝꯃꯦ ꯑꯩ ꯑꯁꯦꯡꯕꯅꯦ ꯁꯦꯡꯅ ꯍꯥꯏꯔꯤꯁꯤꯦ ꯍꯥꯟꯅꯕꯨꯗꯤ ꯈꯪꯅꯔꯝꯃꯦ ꯕ꯭ꯔꯦꯛꯀꯞ ꯇꯧꯈ꯭ꯔꯦ ꯕ꯭ꯔꯦꯛꯀꯞ ꯇꯧꯈꯔꯦ ꯆꯍꯤ ꯑꯃ ꯃꯇꯝ ꯑꯩꯅ ꯃꯇꯝꯗꯣ ꯑꯥꯗ ꯆꯠꯄ ꯃꯄꯥꯟ ꯂꯝꯗ ꯁꯥꯟꯅꯕ ꯑꯗꯨ ꯁꯥꯟꯅꯕꯗꯤ ꯐꯣꯟꯒꯨꯝꯕꯗꯣ ꯂꯧꯁꯤꯜꯂꯤꯗꯅ ꯐꯣꯟꯒꯨꯝꯕ ꯂꯧꯁꯤꯟꯕꯗ ꯃꯇꯝ ꯄꯤꯕ ꯉꯝꯗꯕ ꯑꯅꯧꯕ ꯑꯗꯨꯝ ꯐꯥꯠ ꯊꯤꯈꯔꯦꯗꯅ
ꯃꯥ ꯑꯗꯨꯏ ꯃꯇꯝꯗꯨꯗꯥ ꯆꯥꯟꯁ ꯂꯧꯀꯔ꯭ꯦꯅꯦ
ꯆꯥꯟꯁ ꯂꯧꯔꯒ ꯑꯇꯣꯞꯄ ꯑꯗꯨꯝ ꯊꯤꯈꯔꯦ
ꯎꯝ ꯑꯩꯅꯦ ꯁꯣꯝꯗ ꯀꯞꯄꯒ ꯂꯩꯍꯧꯔꯦ
ꯑꯁ ꯀꯥꯞꯄ ꯅꯨꯄꯥꯅ ꯀꯥꯞꯄ ꯍꯧꯅꯕꯔꯥꯅꯦ
ꯀꯞꯇꯦꯗ ꯑꯗꯨ ꯑꯣꯏꯔꯁꯨ ꯍꯥꯏꯗꯤ ꯁꯨꯝ ꯅꯨꯡꯉꯥꯏꯇꯕꯒꯤ ꯍꯥꯏꯗꯤ ꯀꯨꯏꯅ ꯁꯥꯡꯅ ꯀꯩꯅꯣꯝ ꯇꯧꯅꯔꯛꯑꯒ ꯍꯥꯏꯗꯤ ꯊꯥꯖꯗꯕꯤꯗ ꯆꯈꯤꯕꯗꯨ
ꯑ ꯀꯨꯏꯅ ꯅꯨꯡꯁꯤ ꯅꯥꯈꯤꯕꯗ ꯑꯗꯨꯅ ꯅꯤꯡꯁꯤꯡꯅꯕ
ꯅꯤꯡꯁꯤꯡꯉꯛꯄ ꯍꯥꯏꯗꯤ ꯌꯥꯝ ꯆꯍꯤ ꯑꯃꯃꯨꯛ ꯐꯥꯔꯒ ꯀꯩꯅꯣ ꯇꯧꯏ ꯆꯍꯤ ꯑꯃ ꯃꯇꯨꯡꯗ ꯀꯩꯅꯣꯝ ꯇꯧꯕꯗꯨꯗꯤ ꯍꯥꯏꯗꯤ ꯃꯔꯝ ꯆꯥꯗꯕꯤꯗ
ꯑ
ꯑꯗꯨꯝ ꯆꯠꯈꯔꯦ ꯑ ꯑꯩ
ꯂꯨꯍꯣꯛꯈ꯭ꯔꯕꯥ ꯍꯧꯖꯤꯛꯇꯤ
ꯑꯍꯣꯡꯗꯦ ꯑꯇꯣꯞꯄꯒ ꯈꯪꯅꯔꯝ
ꯎ
ꯑꯗꯣ ꯍꯧꯖꯤꯛꯇꯤ ꯅꯨꯄꯤꯁꯤꯡꯁꯦ ꯍꯥꯏꯕ ꯌꯥꯗꯦꯚꯏ
ꯍꯣꯏ ꯊꯥꯖꯅꯤꯡꯉꯥꯏ ꯂꯩꯗꯤꯅꯦ
ꯑꯗꯣ ꯃꯣꯏ ꯉꯥꯏꯍꯥꯛ ꯉꯥꯏꯍꯥꯛꯀꯤꯅꯦ ꯑꯐꯕ ꯄꯩꯁꯥ ꯄꯥꯏꯕ ꯑꯣꯏꯔꯗꯤ ꯃꯣꯏ ꯂꯣꯏ ꯆꯦꯡꯒꯤꯅꯤ
ꯑꯃꯛ ꯐꯖꯕ ꯑꯃ ꯎꯔꯗꯤ ꯑꯃꯨꯛ ꯆꯠꯅꯤꯡꯕ ꯑꯃꯨꯛ ꯂꯩꯔꯗꯤ ꯈꯔꯥ ꯂꯩꯔꯗꯤ ꯆꯠꯅꯤꯡꯕ ꯑ
ꯑ ꯑꯗꯨꯅꯦ ꯑꯗꯨꯗꯤ ꯁꯣꯏꯗ꯭ꯔꯕꯅꯦ ꯃꯣꯏꯒꯤ ꯃꯣꯏꯒꯤ ꯍꯦꯕꯤꯠꯅꯦ ꯑꯗꯨꯗꯤ
ꯎꯝ
ꯃꯣꯏ ꯍꯦꯕꯤꯠ ꯅꯦ
ꯈꯪꯗꯦ ꯅꯨꯄꯤꯁꯤꯡꯗꯨꯁꯨꯀꯣ ꯌꯥꯔꯦ
ꯑꯗꯨꯅ ꯍꯧꯖꯤꯛꯐꯥꯎ ꯊꯝꯗꯦ ꯑꯩ ꯑꯁꯦꯡꯕꯅꯦ ꯅꯥꯉꯣꯟꯗ ꯍꯥꯢꯁꯤ ꯁꯦꯡꯅ ꯍꯥꯏꯁꯦ ꯉꯁꯤ ꯅꯪ ꯋꯥꯔꯤ ꯁꯥꯟꯅꯩꯅꯦ ꯑꯩꯅ ꯁꯤ ꯁꯦꯡꯅ ꯑꯗꯨꯝ ꯍꯥꯏ ꯊꯝꯗꯦꯕ ꯑꯩꯗꯤ ꯁꯥꯟꯅꯕ ꯈꯣꯠꯕ ꯆꯠꯄꯅꯤꯅ ꯍꯥꯏꯗꯤ ꯑꯐꯕ ꯊꯤꯕ ꯑꯐꯕ ꯂꯥꯛꯆꯔꯅꯤ ꯀꯣꯠꯆꯔꯥꯅꯤ ꯑꯗꯨꯒꯤ ꯑꯐꯕ ꯉꯥꯏꯔꯤ
ꯀꯩ ꯀꯩ ꯍꯣꯠꯅꯔꯤꯒꯦ ꯍꯧꯖꯤꯛ ꯎ ꯍꯧꯖꯤꯛꯀꯟꯁꯦ ꯑꯗꯨ
ꯑꯩꯔꯣ
ꯑ ꯑ
ꯍꯣꯠꯅꯕꯥ ꯍꯥꯏꯔꯣ
ꯑ
ꯑꯩ ꯀ꯭ꯔꯤꯀꯦꯠ ꯁꯅꯩꯌꯦ ꯚꯥꯏ ꯀ꯭ꯔꯤꯀꯦꯠ
ꯏꯁ ꯕꯣꯜꯂ ꯁꯥꯟꯅꯕꯔꯥ ꯅꯪ
ꯐꯨꯠꯕꯣꯜ ꯁꯥꯟꯅꯗꯦ ꯑꯩ ꯀ꯭ꯔꯤꯛꯀꯦꯠꯀꯤ ꯑꯥ ꯁꯥꯟꯅꯕ ꯆꯠꯂꯨꯔꯦ ꯑꯥꯗꯥ ꯃꯄꯥꯜ ꯂꯝꯗ
ꯌꯥꯝ ꯍꯩꯔꯝꯃꯅꯤ ꯑꯗꯨꯗꯤ
ꯑ ꯁꯥꯟꯅꯕꯒꯤ ꯑꯥ ꯃꯄꯥꯥꯜꯂꯝꯗ ꯅꯦꯁꯅꯦꯜꯒꯤ ꯆꯠꯂꯨꯔꯦ ꯁꯥꯟꯅꯕ ꯑꯗꯨꯒꯤ ꯑꯗꯣ ꯕꯣꯜꯒꯨꯝꯕꯗꯤ ꯑꯩ ꯌꯦꯡꯕꯗꯤ ꯏꯟꯇꯔꯦꯁ ꯂꯩꯇꯕ ꯀꯩꯁꯨ
ꯎꯝ
ꯑꯗꯨ
ꯃꯤꯒꯤ ꯃꯤ ꯑꯃ ꯁꯥꯁꯥꯒꯤ ꯑꯄꯥꯝꯕꯗꯨꯗ
ꯃꯥꯅꯦ ꯃꯥꯟꯅꯕ ꯂꯩ ꯃꯥꯟꯅꯗꯕ ꯂꯩ ꯅꯠꯇ꯭ꯔꯥ ꯑꯗ ꯍꯥꯏꯗꯤ ꯕꯣꯜ ꯃꯤ ꯈꯔꯅ ꯑꯃꯨꯛ ꯕꯣꯜ ꯄꯥꯝꯃꯤ ꯑꯗ ꯑꯩꯈꯣꯏ ꯑꯩꯈꯣꯏꯅ ꯑꯃꯨꯛ ꯈꯔ ꯑꯃꯨꯛ ꯀ ꯀꯤꯒꯦ ꯄꯥꯝꯃꯤ
ꯑꯝ
ꯀ꯭ꯔꯤꯀꯦꯠꯇ ꯀꯩꯅꯣꯝ ꯇꯧꯖꯔꯒꯦꯁꯨ ꯂꯩꯔꯤ ꯃꯤꯁꯤꯡ ꯑꯗꯨꯒꯤ ꯑꯩꯈꯣꯏꯁꯨ ꯀ꯭ꯔꯤꯛꯀꯦꯠꯇ ꯉꯥꯎꯕꯅꯤ ꯍꯥꯟꯅꯗꯒꯤ ꯑꯗꯨꯝ ꯍꯥꯏꯗꯤ ꯉꯥꯎꯔꯛꯄ ꯄꯨꯅꯤꯅ ꯑꯗꯨꯒꯤ ꯅꯪ ꯀꯩꯀꯩ ꯇꯧꯔꯤ
ꯂꯧꯎ ꯃꯇꯝꯅꯦꯅ ꯂ ꯀꯩꯕ ꯆꯠꯂꯤꯌꯦ
ꯍꯥ
ꯎꯥꯏ ꯎꯄꯥꯏ ꯂꯩꯇ꯭ꯔꯦ ꯂꯧ ꯃꯇꯝꯅꯦꯦꯅ ꯂꯧ ꯁꯨꯕ ꯆꯠꯂ
ꯑꯁ ꯐꯩꯌꯦ ꯚꯥꯏꯌꯦ ꯑꯗꯨꯒꯨꯝꯕ ꯇꯧꯕ ꯍꯥꯏꯗꯤ ꯁꯨꯝꯕ ꯂꯣꯕꯝ ꯀꯩꯅꯣꯝ ꯇꯧꯗ꯭ꯔꯗꯤ ꯑꯗꯨꯒꯨꯝꯕꯁꯨ ꯈꯔ ꯇꯧꯒꯗꯕꯅꯤ ꯀꯩꯅꯣ
ꯑꯁ ꯎꯄꯥꯏ ꯂꯩꯇ꯭ꯔꯔꯤ
ꯑꯗꯨ ꯌꯥꯝ ꯐꯩꯌꯦ ꯑꯩꯅꯁꯨ ꯑꯩꯗꯤ ꯌꯥꯝꯅ ꯐꯩꯌꯦꯅ ꯍꯥꯏ ꯍꯥꯏꯅꯤꯡꯉꯦ ꯍꯥꯏꯗꯤ
ꯑꯣ ꯑꯁ ꯅꯣꯏꯗꯨꯗꯤ ꯂꯣꯏꯕ ꯍꯧꯔꯔꯕ꯭ꯔꯣ
ꯑꯩꯈꯣꯏꯗꯤ ꯂꯧ ꯇꯧꯗꯌꯦ ꯍꯥꯏꯗꯤ ꯂꯧ ꯂꯩꯇꯦ ꯑꯩꯈꯣꯏꯗꯤ ꯀꯩꯅꯣ ꯃꯔꯥꯏꯗ ꯂꯩꯕꯅꯤꯅ ꯏꯝꯐꯥꯜ ꯏꯝꯐꯥꯜꯒꯤ ꯀꯩꯅꯣꯝꯇ ꯂꯩꯕꯅꯤꯅ ꯂꯧꯔꯗꯤ ꯑꯗꯨ ꯈꯤꯇꯪ ꯃꯅꯤꯡꯗ ꯍꯥꯏꯊꯔꯀꯥꯟꯗ ꯑꯩꯈꯣꯏꯅ ꯂꯧ ꯐꯪꯗꯕ
ꯑꯇꯩ ꯀꯩꯅꯗ ꯀꯩꯅꯣꯝ ꯇꯧꯗꯦ ꯑꯗꯨꯒꯤ
ꯐꯩꯌꯦ ꯅꯪꯅ ꯇꯧꯔꯤꯁꯦ ꯂꯧꯒꯤ ꯀꯩꯅꯣꯝꯒ ꯇꯧꯔꯦ ꯀꯥꯏꯕꯥ ꯍꯜꯂꯣ